ꯍꯜꯂꯣ
ꯍꯜꯂꯣ
ꯇꯥꯏꯌꯦ ꯇꯥꯏꯌꯦ ꯇꯥꯏꯌꯦ
ꯀꯔꯤ ꯇꯧꯔꯤꯒꯦ
ꯇꯥꯏꯌꯦ ꯇꯥꯏꯌꯦ ꯑꯗꯨꯝ ꯐꯝꯂꯒ ꯂꯩꯌꯦ
ꯑꯁ ꯅꯨꯡꯉꯥꯏꯔꯤꯦꯅꯦ ꯑꯗꯨꯗꯤ
ꯈꯪꯗꯦꯗ ꯅꯪꯗꯤ
ꯑꯩꯗꯤ ꯍꯧꯖꯤꯛ ꯀꯣꯏꯕ ꯆꯠꯂꯤꯅꯦ
ꯑꯣꯏꯁ ꯅꯨꯡꯉꯥꯏꯅ ꯅꯪꯅ ꯍꯦꯟꯅ ꯅꯨꯡꯉꯥꯏꯅ ꯀꯣꯏꯕ ꯆꯠꯂꯤꯗꯤ
ꯑꯁ ꯈꯪꯗ꯭ꯔꯦꯗꯥ ꯑꯗꯨꯝ ꯌꯨꯝꯗ ꯂꯩꯕꯗꯣ
ꯎꯝ
ꯋꯥꯕ
ꯕꯣꯣꯔꯟ ꯆꯨꯕ
ꯍꯣꯏ ꯕꯣꯔꯡ ꯆꯨꯕ ꯑꯗꯨ ꯅ ꯉꯍꯥꯛꯄꯨꯗꯤ ꯀꯣꯏꯕ ꯆꯠꯀꯦꯅ ꯆꯠꯂꯤꯅꯦ
ꯍꯣꯏ ꯀꯣꯏꯕꯅ ꯐꯩꯌꯦꯗ ꯑꯗꯨꯝ
ꯎꯝ ꯈꯪ꯭ꯔꯦꯗ
ꯃꯅꯨꯡꯗ ꯎꯡꯔꯒ ꯂꯥꯛꯔꯤꯕ ꯁꯔꯨꯛꯇꯨꯗꯤꯀꯣ
ꯇ ꯀꯣꯏ ꯆ
ꯍꯣꯏ ꯑꯗꯨꯅ ꯐꯥꯏꯗ
ꯎꯝ
ꯈꯪꯗꯦ
ꯍꯣꯏ ꯥꯎꯗꯤ ꯍ꯭ꯔꯣ
ꯍꯣꯏ ꯑꯁꯣꯗ ꯍꯦꯛ ꯑꯩ ꯍꯦꯛ ꯄꯣꯛꯄꯗꯒꯤ ꯆꯍꯤ ꯃꯔꯤ ꯃꯉꯥꯗꯒꯤ ꯑꯗꯨꯝ ꯕꯣꯜꯗꯤ ꯌꯦꯡꯒ ꯍꯧꯔꯦ ꯅꯪꯗꯦ
ꯑꯁ ꯑꯩꯁꯨ ꯌꯦꯡꯉꯤꯗ ꯑꯗꯨꯝ ꯌꯦꯡꯉꯤ
ꯀꯔꯝꯕ ꯇꯤꯅꯣ
ꯑꯁ ꯑꯩꯈꯣꯏꯗꯤ ꯑꯥꯔꯖꯦꯟꯇꯤꯅꯥ ꯅꯠꯇ꯭ꯔꯗꯤ ꯏꯄꯥꯏ ꯂꯩꯇ꯭ꯔꯦꯅꯤ
ꯑꯁ ꯆꯞ ꯃꯥꯅꯑꯗ
ꯑꯣ
ꯃꯦꯁꯤꯕꯨꯦ ꯑꯩꯒꯤ ꯊꯝꯃꯣꯏꯅꯦ ꯊꯝꯃꯣꯏ ꯑꯃꯅꯦ ꯑꯃꯔꯣꯝꯗ ꯍꯥꯏꯔꯗꯤꯀꯣ ꯁꯤꯅꯦ
ꯍꯣꯏ ꯑꯩꯁꯨ ꯑꯁ ꯚꯥꯏ ꯍꯥꯔꯁꯤꯒꯤ ꯐꯦꯟꯁ
ꯍꯣꯏ ꯃꯥꯅ ꯃꯥꯒꯤꯦ ꯃꯥꯒꯤ ꯀꯔꯦꯛꯇꯔ ꯃꯥꯅ ꯌꯥꯝ ꯅꯦꯝꯕꯗꯣ ꯀꯔꯦꯛꯇꯔꯗꯣ ꯌꯥꯝ ꯄꯥꯝꯃꯦꯕ ꯁꯅꯥꯁꯨ ꯌꯥꯝ ꯁꯥꯟꯅꯥꯕꯁꯨ ꯌꯥꯝ ꯍꯪꯉꯦ ꯀꯔꯣꯅꯦꯦꯝꯗꯣꯗꯤ ꯀꯗꯥꯇꯒꯦ ꯃꯥꯒꯤꯤ ꯏꯒꯣ ꯁꯤ ꯌꯥꯗꯦ ꯏꯒꯣꯗ ꯀꯅꯦꯔꯅꯦꯗꯣ ꯄꯥꯝꯗꯕ ꯄꯥꯝꯗꯕꯁꯦ
ꯍ ꯑꯗꯨ ꯑꯩꯁꯨ ꯑꯗꯨꯏꯅꯦꯕ
ꯍꯣꯏ ꯃꯥꯒꯤ ꯒꯣꯜ ꯃꯥ ꯆꯜꯂꯗꯤ ꯃꯥꯒꯤ ꯃꯆꯤꯟꯗꯣ ꯀꯔꯤ ꯀꯔꯤꯔꯥ ꯇꯧꯒꯅꯦꯕ ꯑꯗꯨꯒꯤ ꯏꯒꯣꯗꯣ ꯃꯥꯗꯣ
ꯍꯣꯏ ꯑꯗꯨꯅꯦ ꯌꯦꯡꯕ ꯇꯜꯂꯤꯁꯦ ꯑꯩꯁꯨ
ꯀꯔꯤꯔ ꯑ ꯄꯣꯔꯇꯨꯒꯥꯜꯒ ꯑꯃ ꯁꯥꯟꯅꯕꯗꯣ ꯑꯥꯏꯦꯝꯕꯦꯛ ꯑꯥꯏꯦꯝꯕꯦꯛ ꯍꯥꯏꯕꯗꯣ
ꯑꯐꯦꯀꯤꯁꯇꯥꯟ
ꯍꯣꯏ ꯎꯖꯕꯦꯛꯀꯤꯁꯇꯥꯟ ꯍꯣꯏ ꯑꯗꯨꯒ ꯍꯗꯩꯗꯤ ꯀꯔꯤ ꯇꯅꯦ ꯅꯧꯀꯥꯎꯗ ꯑꯗꯨꯝ ꯇꯥꯕ ꯇꯥꯔꯦꯅ
ꯍ ꯁꯤꯕ ꯉꯥꯏꯕ ꯍꯥꯏꯕꯗꯨꯅꯦ
ꯍꯣꯏ ꯅꯣ ꯀꯥꯎꯗ ꯂꯩ ꯍꯕ ꯇꯥꯔꯦ ꯎꯄꯥꯏ ꯂꯥꯏꯇ ꯃꯅ ꯇꯗꯤ
ꯄꯥꯥꯏ ꯂꯩꯥꯏꯇꯦ
ꯏꯒꯣ ꯂꯩꯕ ꯃꯤꯗꯨꯗꯤ ꯑꯥ ꯃꯈꯥꯗ ꯏꯁꯣꯔ ꯐꯥꯎꯅ ꯍꯥꯏꯩꯌꯦꯅ ꯕꯥꯕꯜꯗ ꯐꯥꯎ ꯑꯗꯨꯝ ꯂꯩꯌꯦꯅ ꯏꯒꯣ ꯏꯒꯣ ꯂꯩꯕ ꯃꯤꯗꯨꯗꯤ ꯃꯈꯥꯗ ꯆꯤꯡꯊꯣꯛ ꯆꯤꯡꯈꯠꯀꯅꯤ ꯍꯥꯏꯔꯣ
ꯍꯣꯏ
ꯑꯗꯨꯒ ꯃ ꯁꯤꯗꯤ ꯄꯨꯔꯥ ꯍꯝꯕꯜ ꯃꯅꯦꯦꯕ ꯑꯥ ꯃꯊꯛ ꯀꯥꯈ꯭ꯔꯦꯅ ꯃꯥꯗꯤ
ꯃꯥꯗꯤ ꯀꯥꯈ꯭ꯔꯦ ꯏꯪ ꯏ ꯇꯞꯂꯒꯀꯣ ꯌꯥꯝ ꯌꯦꯡꯕ ꯅꯨꯡꯉꯥꯏꯕ
ꯍꯣꯏ ꯑ ꯑꯗꯣ ꯌꯥꯝ ꯅꯝꯕ ꯁꯥꯏꯕ ꯉꯅꯦ ꯑꯗꯣꯗꯤꯀꯣ
ꯍꯣꯏ ꯔꯤꯗꯤꯁꯨ ꯇꯧ ꯏꯃ ꯃꯥ ꯔꯤꯈ ꯀ ꯈꯕ ꯀꯣ
ꯍꯥꯥ
ꯃꯥꯒꯤ ꯈꯥꯛꯇ ꯍꯥꯟꯕ ꯃꯤꯒꯤ ꯍꯅꯕ
ꯍꯣꯏ ꯔꯣꯅꯥꯜꯗꯣꯗꯤ ꯑꯩꯁ ꯀꯗꯥ ꯍꯥꯏꯔꯤꯒꯦ ꯃꯥꯥꯏ ꯈꯥꯛꯇ ꯈꯥꯟꯃꯅꯤꯦ
ꯌꯥꯗꯦ ꯑꯗꯨ ꯑꯗꯨꯅ
ꯍ ꯀꯔꯅꯦ ꯑ ꯀ ꯀ ꯋꯥꯔꯜꯗ ꯀꯞ ꯗ ꯑꯔꯖꯦꯟꯇꯤꯅꯥ ꯎ ꯄ꯭ꯔꯗꯦ ꯐ꯭ꯔꯥꯟꯁ ꯁꯄꯟ ꯁꯤ ꯑꯍꯨꯝꯁꯦ ꯕ꯭ꯔꯥꯖꯤꯜ ꯁꯤ ꯃꯔꯤꯁꯦ ꯁꯤ ꯃꯅꯨꯡꯗ ꯃꯥꯗꯤ ꯑꯗꯨꯝ ꯂꯧ
ꯍꯣꯏ ꯑꯗꯤ ꯀꯥꯔꯅꯤ
ꯉꯔꯥꯡꯒꯤ ꯃꯦꯠꯆꯇꯣ ꯕ꯭ꯔꯥꯖꯤꯜꯒ ꯖꯄꯥꯟꯒꯤ ꯃꯦꯠꯆꯇꯣ ꯑꯁ ꯌꯦꯕꯩ ꯌꯥꯝ ꯅꯨꯡꯃꯥꯏ ꯍꯦ
ꯍꯣꯏ ꯑꯩꯁꯨ ꯌꯦꯡꯉꯦ ꯅꯨꯡꯉꯥꯏꯌꯦ ꯍꯣꯏ
ꯖꯄꯥꯟꯁꯨ ꯀꯥꯟꯗꯤ ꯀꯥꯥꯟꯜꯂꯤꯀꯣ
ꯈꯂꯦ ꯁꯤꯤꯒꯗꯔꯅ ꯈꯜꯂꯒ ꯖꯤ ꯌ ꯌꯗ ꯑꯃꯨꯛ ꯑ ꯏꯈ꯭ꯔꯦ
ꯍꯣꯏ ꯃꯔ꯭ꯔꯖꯤꯁꯦ ꯊꯅꯗꯗꯒꯤ ꯊꯥꯏꯅꯒꯤ ꯐꯨꯠꯕꯣꯜꯗꯣ ꯃꯣꯏꯗꯤ ꯐꯨꯠꯕꯣꯜꯗꯗꯤꯀꯣ
ꯐꯨꯠꯕꯣꯜꯗꯗꯤ ꯍꯩꯁꯤꯡꯕꯅꯤꯅ ꯀꯣ
ꯅꯨꯡꯁꯥꯒꯨꯝꯕꯅꯤꯍꯩ ꯐꯨꯠꯕꯣꯜꯗꯗꯤ ꯕ꯭ꯔꯥꯖꯤꯜ ꯐꯣꯏꯁꯦ
ꯍ ꯃꯣꯏ ꯇꯤꯚꯤ ꯍꯕ
ꯎꯝ ꯑꯍꯥꯟꯕ ꯐꯐꯥꯎ ꯁꯥꯟꯅꯕ ꯍꯥꯎꯕꯗꯤ ꯭ꯔꯖꯤꯜ ꯑꯗꯨ ꯭ꯔꯖꯜꯅꯤꯅꯦ ꯃꯦꯟꯁꯦ
ꯍ ꯃꯣꯏꯗꯤ ꯐꯨꯠꯕꯜꯁ ꯏ ꯌꯥꯝ ꯄꯥꯝꯁꯨ ꯄꯥꯃꯦ ꯑꯩꯀꯣ
ꯑꯇꯣꯞꯄ ꯒꯦꯝ ꯍꯣꯏ ꯑꯇꯣꯞꯄ ꯒꯦꯝꯁꯨ ꯑꯗꯨꯝ ꯇꯧꯔꯦ ꯑ ꯐꯨꯠꯕꯣꯜꯗꯤ ꯄꯨꯔꯥ ꯃꯦꯟ ꯃꯦ ꯑꯗꯨꯝ ꯆꯠꯂꯦꯕ ꯃꯣꯏꯗꯤ
ꯑ ꯔꯊꯃꯗ ꯍ ꯑꯗꯨꯗꯟꯅꯦ ꯅꯃꯁꯨ ꯑꯃꯔꯛꯇꯗꯤ ꯉꯝꯃꯗꯤ ꯐꯥꯒꯗꯧꯕꯀꯣ
ꯍꯣꯏ ꯃꯦꯟꯃꯥꯔꯗꯁꯨ ꯑꯁ ꯃꯦꯟꯃꯥꯔꯁꯦ ꯌꯥꯝ ꯅꯨꯡꯁꯤꯌꯦ ꯃꯥꯗ
ꯎꯝ
ꯃꯥꯔꯁꯦ ꯐꯤꯖꯤꯀꯦꯜ ꯈꯔ ꯐꯔꯗꯤꯀꯣ ꯔꯥꯃꯣꯁ ꯀꯨꯝꯅ ꯐꯤꯖꯤꯀꯦꯜ ꯐꯥꯔꯗꯤ ꯑꯁ ꯃꯃꯥꯔꯁꯨ ꯇꯧꯗꯤ ꯇꯧꯒꯅꯤ
ꯍꯣꯏ
ꯕꯃꯥꯔꯁꯦ ꯐꯤꯖꯤꯀꯦꯜ ꯈꯔ ꯁꯣꯜꯂꯦꯕ
ꯑꯂ ꯏꯟꯖꯨꯔꯤ ꯃꯥꯁꯦ ꯌꯥꯝ ꯂꯥꯏꯕ
ꯍꯣꯏ ꯏꯟꯖꯑꯣꯔꯤꯁꯦ ꯌꯥꯝꯃꯅ ꯂꯩꯦ ꯃꯥ
ꯍꯣꯏ ꯂꯩꯗ꯭ꯔꯗꯤ ꯊꯥꯒꯗꯕ
ꯎꯝ
ꯀ ꯀꯣ ꯣꯡꯗꯥꯡ ꯏꯁꯨ ꯌꯦꯡꯒꯅꯤꯅꯦ ꯅꯪꯗꯤ ꯌꯦꯡꯒꯦꯔꯣ
ꯉꯁꯤꯒꯤꯔꯣ
ꯍꯣꯏ
ꯉꯁꯤ ꯀꯩꯁꯦ ꯈꯪꯃꯦꯗ
ꯅꯣꯡꯃꯤꯒꯤꯗꯣ
ꯅꯋꯦꯒ ꯑ ꯀꯩꯅꯩꯅꯣ
ꯅꯧꯋꯦꯒ ꯑ ꯑꯩꯁꯨ ꯀꯥꯎꯈ꯭ꯔꯕ ꯑꯗꯣ
ꯌꯦꯡꯕꯗꯤ ꯅꯨꯡꯉꯥꯏꯒꯅꯤ ꯉꯁꯤꯁꯨꯣꯛꯥꯎꯥꯎ ꯍꯧꯖꯤꯛꯀꯤꯗꯤ ꯑꯗꯨꯝ ꯌꯦꯡꯕ ꯅꯨꯡꯉꯥꯏꯔꯅꯤꯗ ꯅ ꯀꯥꯎꯥꯎ ꯍꯥꯎꯔꯗꯤ ꯀꯣ ꯍꯣꯏ ꯖꯄꯥꯟ ꯇꯥꯒ꯭ꯔꯦ ꯑꯗꯨꯒ ꯑꯁ ꯖꯄꯥꯟꯅꯁꯨ ꯅꯨꯡꯁꯤꯗꯤ ꯅꯨꯡꯁꯤꯍꯦ
ꯑꯁ ꯖꯔꯃꯅꯤꯁꯨ ꯁꯤꯈꯔꯦꯅꯦ
ꯍꯣꯏ ꯌꯥꯝꯔꯃꯤꯅꯤꯁ ꯁꯤꯈꯔ ꯌꯦꯡ ꯉꯥꯡꯗꯣ
ꯑꯦꯁ ꯑꯩꯗꯤ ꯔꯥꯎꯟ ꯁꯤꯛꯁꯇꯤꯟ ꯐꯥꯎꯗꯤ ꯀꯥꯒꯦꯔꯥ ꯈꯟꯕꯅꯦ ꯑꯗꯣ ꯅꯣꯛ ꯑꯥꯎ ꯁꯇꯦꯖ ꯀꯥꯔꯒ ꯑꯗꯨꯝ ꯁꯤꯈ꯭ꯔꯦꯅꯦ
ꯀꯝꯄꯜꯁꯔꯤ ꯔꯥꯎꯟ ꯑꯣꯐ ꯁꯤꯛꯁꯇꯤꯟ ꯀꯥ ꯀꯗ ꯄꯁꯦ ꯑꯔꯖꯦꯟꯇꯤꯅꯥ ꯏꯁꯄꯦꯟ ꯕ꯭ꯔꯥꯖꯤꯜ ꯐ꯭ꯔꯥꯟꯁ ꯑꯗꯨꯒ ꯈꯪ ꯑꯦꯗ ꯍꯧꯖꯤꯛ ꯀꯁꯦ ꯑ ꯀꯩꯅꯣ ꯑꯁꯤ ꯃꯔꯤꯗꯤ ꯑꯗꯨꯝ ꯀꯝꯄꯜꯁꯔꯤ ꯀꯥꯒꯅꯤ
ꯍꯣꯏ ꯏꯁꯗꯨꯗꯤ ꯂꯥꯒꯗꯕꯣ ꯃꯥꯂꯦ
ꯑꯥꯔꯖꯦꯟꯇꯤꯅꯥꯁꯦ ꯗꯤꯃꯥꯔꯤꯌꯥ ꯂꯩꯗꯕꯒꯤꯀꯣ ꯑꯁ ꯌꯥꯝ ꯈꯔ ꯁꯣꯜꯂꯦꯕ ꯊ ꯃꯔꯤꯌꯥꯂ ꯑꯩꯗꯤꯀꯣ
ꯍꯣꯏ
ꯃꯔꯤꯌꯥꯗꯣ ꯌꯥꯝ ꯀ꯭ꯔꯤꯇꯞ ꯑꯣꯌꯦꯕ ꯃꯥꯗꯦ
ꯍꯣꯏ ꯁꯅꯥꯅꯕ ꯍꯥꯏꯩꯌꯦ ꯃꯥꯗꯣ ꯌꯥꯝ ꯍꯥꯏꯩꯕ
ꯃꯁꯥꯗꯤ ꯁꯣꯟꯗꯤ ꯁꯣꯜꯂꯦꯔꯗꯤ ꯃꯔꯤꯌꯥꯗꯣ ꯑꯗꯨꯗ ꯑꯗꯨꯝ ꯀ꯭ꯔꯦꯗꯤ ꯄ
ꯍ
ꯑꯗꯨꯒ ꯐ꯭ꯔꯥꯟꯁꯇꯁꯨ ꯄꯣꯛꯕꯥ ꯂꯩꯔꯗꯤꯀꯣ ꯄꯣꯛꯕꯥꯗꯨꯣ ꯑꯣꯕꯥ ꯂꯩꯔꯗꯤ ꯑꯁ ꯌꯥꯝ ꯐꯖꯒꯅꯤ
ꯍꯧꯖꯤꯛꯁꯨ ꯌꯥꯝ ꯐꯖꯩꯗ ꯃꯣꯏꯗꯤ
ꯍꯣꯏ ꯇꯝ ꯐꯗ ꯃꯣꯏꯗꯤꯦ ꯑ ꯑꯁꯤ ꯅꯍꯦꯂ ꯑꯁꯤꯁꯤ ꯅꯍꯦꯂꯦ ꯑꯁꯤ ꯁꯅꯥꯕ ꯁꯤ ꯃꯥꯅ ꯁꯥꯟꯅꯕ ꯍꯥꯏꯩꯌꯦ ꯑꯗꯣ ꯏꯁꯇꯥꯔꯒꯨꯝꯕ ꯂꯩꯇꯕ ꯂꯣꯏꯅ ꯆꯞ ꯃꯥꯟꯅꯩꯕ ꯏꯁꯇꯥꯔ ꯄ꯭ꯂꯦꯌꯥꯔ ꯉꯥꯛꯇꯅꯦꯕ ꯃꯣꯏꯗꯤꯀꯣ ꯆꯞ ꯃꯥꯟꯅꯩꯕ ꯐ꯭ꯔꯥꯟꯁꯇꯤꯀꯣ ꯑꯗꯨꯒꯤ ꯑꯗꯨꯒꯤꯅꯦ ꯃꯣꯏꯁꯦ ꯁꯅꯥꯕ ꯅꯨꯡꯉꯥꯏꯕꯗꯣ
ꯍꯣꯏ ꯃꯣꯏꯗꯤ ꯆꯞ ꯃꯥꯟꯅꯕꯅꯤꯅ ꯁ ꯅꯥꯕ ꯅꯨꯡꯉꯥꯏꯕꯅꯤꯅ
ꯍꯣꯏ ꯖꯔꯃꯅꯤꯗꯤ ꯈꯪꯗꯦ ꯀꯩꯅꯣ ꯑ ꯀꯔꯝꯕ ꯇꯤꯝꯗꯨꯅꯣ ꯀꯔꯝꯕ ꯀꯟꯇ꯭ꯔꯤꯗꯅꯣ ꯃꯣꯏꯅ ꯒꯣꯜ ꯇꯔꯦꯠ ꯄꯤꯕꯗꯣ ꯁꯚꯦꯟ ꯒꯣꯜ ꯄꯤ ꯣ
ꯑꯗꯨꯗ ꯑ
ꯒ ꯀꯔꯤ ꯀꯗꯥꯗꯤꯒꯦ ꯍꯧꯦ ꯅꯣꯒ ꯔꯥꯎꯟꯗ ꯂꯩꯥꯏꯍꯧꯈ꯭ꯔꯦꯅꯦ ꯃꯣꯏꯗꯤ
ꯑꯜꯖꯤꯦꯔꯤꯌꯥ ꯅꯠꯇ꯭ꯔ ꯃꯅ ꯅꯠꯇꯦ ꯑꯜꯖꯤꯔꯤꯌꯥ ꯅꯠꯇꯦ ꯑꯩ ꯀꯥꯎꯈ꯭ꯔꯦꯅꯦ
ꯄꯔꯥꯒꯋꯦ ꯄꯔꯒꯋꯦ
ꯍꯣꯏ ꯃꯣꯏ ꯁꯤꯕꯨꯗꯤ ꯐꯔꯒꯣꯏꯅꯦ
ꯍꯥꯏ
ꯃꯣꯏ ꯣ ꯇꯔꯦ ꯄꯤꯕꯗꯣ ꯑꯩ ꯍꯧꯖꯤꯛ ꯀꯥꯎꯈ꯭ꯔ
ꯍꯜ ꯍꯜꯖꯔ ꯌꯥ ꯑꯣꯏꯣꯏꯔꯃꯣꯅꯤ
ꯑꯣ ꯇꯨ ꯊꯥꯎꯖꯟ ꯐꯣꯔꯇꯤꯟꯗ ꯃꯣꯏꯅ ꯋꯥꯔꯜ ꯀꯞ ꯉꯝꯕꯗꯒꯤ ꯖꯥꯃꯤꯅꯤꯁꯨ ꯑꯗꯨꯗꯒꯤ ꯍꯦꯟꯅ ꯀꯥꯗ꯭ꯔꯦꯅꯦ
ꯍ
ꯀꯣꯟꯕ ꯍꯥꯎꯔꯦꯅꯦ ꯑꯗꯨꯗꯒꯤ
ꯖꯔꯃꯅꯤꯁꯦ ꯅꯍꯥꯟꯗꯤ ꯑꯗꯨꯝ ꯐꯖꯕꯅꯤꯀꯣ ꯃꯣꯏꯒꯤ ꯄ꯭ꯂꯦꯗꯣ
ꯍ ꯃꯣꯏ ꯁꯇꯤꯡ ꯌꯥꯝ ꯄꯔꯂꯦ
ꯍꯣꯏ ꯀꯟꯕ ꯇꯤꯝꯅꯤ ꯃꯣꯏꯁꯨ ꯑꯗꯨꯒ ꯍꯟꯗꯛꯇꯤ ꯈꯪꯗꯦ
ꯍꯣꯏ ꯌꯪ ꯄ꯭ꯂꯦꯌꯥꯔ ꯌꯥꯝꯕꯅꯤꯅ ꯈꯪꯗꯦ ꯃꯣꯏꯗꯣ
ꯍꯣꯏ
ꯁꯤꯅꯤꯌꯥꯔ ꯁꯤꯅꯤꯌꯥꯔꯅ ꯁꯅꯥ ꯃꯤꯅꯔꯗꯤ ꯐꯥꯒꯗꯕ
ꯎꯝ ꯍꯧꯖꯤꯛꯇꯤ ꯇꯣꯅꯤꯀꯔꯨꯁꯁꯨ ꯂꯩꯥꯇꯦ ꯀ꯭ꯂꯣꯊꯁꯨ ꯂꯩꯇꯦ ꯃꯨꯂꯔꯁꯨ ꯂꯩꯇꯦ
ꯑꯥ
ꯑꯩꯗꯤ ꯄꯨꯔꯥ ꯌꯥꯗꯦꯕ ꯃꯤꯠ ꯊꯤꯎꯁꯦ ꯕꯣꯜꯗꯤ ꯕꯤꯠ ꯐꯤꯜꯗꯅꯦꯕꯥ ꯃꯦꯟꯁꯦ
ꯑꯗꯨꯅꯦ
ꯃꯤꯠꯐꯤꯜꯒꯥ ꯋꯤꯡꯒꯔ ꯐꯖꯥꯔ꯭ꯗꯤꯀꯣ
ꯍꯣꯏ ꯎꯝ ꯎꯝ
ꯄꯥꯏ ꯂꯩꯇꯦ
ꯑꯩꯗꯤ ꯉꯝꯒꯦꯔꯥꯅ ꯈꯟꯕꯅꯦ ꯉꯔꯥꯡꯗꯣ ꯑꯗꯨ ꯁꯤꯈꯔ꯭ꯦ ꯌꯥꯝ ꯐꯖꯥꯔꯅꯤ ꯍꯟꯗꯅꯗꯤ
ꯑ ꯁꯤꯃꯤ ꯀꯣꯇꯔ ꯀꯣꯇꯔ ꯂꯛꯑꯗꯤ ꯑꯁ ꯌꯥꯝ ꯐꯖꯒꯅꯤꯅ ꯋꯥꯔꯜ ꯀꯞ ꯑꯁꯦꯡꯕ ꯋꯥꯔꯜ ꯀꯞꯇꯣ ꯍꯧꯔꯅꯤ
ꯍꯣꯏ ꯀꯣꯇꯥ ꯀꯥꯔꯗꯤ ꯃꯩ ꯇꯥꯕ ꯍꯧꯔꯅꯤ
ꯎꯝ
ꯔꯥꯎꯟ ꯊꯥꯔꯇꯤꯇꯨ ꯐꯥꯎꯗꯤ ꯀꯣ
ꯎꯝ ꯁꯤꯒꯤ ꯀꯣꯜ ꯁꯤꯒꯤ ꯀꯣꯜꯁꯦ
ꯍꯣꯏ
ꯃꯅꯤꯃꯝ ꯃꯦꯛꯁꯤ ꯃꯤꯅꯤꯠ ꯀꯌꯥꯅꯣ
ꯑꯣ ꯈꯪꯗꯦ ꯑꯗꯨꯝ ꯃꯊꯟꯇ ꯆꯠꯄꯥꯅꯤ
ꯑꯣ
ꯌꯥꯝ ꯅꯨꯡꯉꯥꯏ
ꯅꯣꯡ ꯆꯨꯕ꯭ꯔꯣ
ꯍꯥꯥ
ꯅꯣꯡꯆꯨꯕ꯭ꯔꯣ
ꯅꯣꯡ ꯈꯔ ꯈꯔ ꯆꯨ ꯑꯦ ꯍꯧꯖꯤꯛ
ꯎꯝ ꯎꯝ ꯃꯅꯤꯄꯨꯔꯒꯤ ꯋꯦꯗꯔꯗꯤ ꯑꯁ ꯅꯨꯡꯉꯥꯏꯅꯤꯗ